ꯇꯥꯕ꯭ꯔꯣ ꯇꯥꯕ꯭ꯔꯣ
ꯍꯣꯏ
ꯇꯥꯗ꯭ꯔꯣ
ꯇꯥꯏꯌꯦ ꯇꯥꯏꯌꯦ
ꯀꯩꯗꯧꯔꯤꯅꯣ
ꯆꯨꯝꯅ ꯁꯨꯝ ꯐꯝꯕꯅꯦ ꯅꯪꯗꯤ
ꯑꯣ ꯉꯁꯤ ꯕꯣꯜ ꯌꯦꯡꯒꯗ꯭ꯔꯣ
ꯑꯩ ꯕꯣꯜ ꯌꯦꯡꯗꯤꯌꯦ
ꯌꯦꯡꯒꯅꯤ
ꯌꯦꯡꯉ꯭ꯔꯣꯏꯕ ꯏꯟꯇꯔꯦꯁ ꯂꯩꯇꯦꯕ ꯕꯣꯜꯗꯣ
ꯑ ꯗ꯭ꯔꯦꯁ ꯂꯩꯇꯦ ꯍꯥꯏꯕ
ꯍꯣꯏ
ꯑꯦ ꯗ꯭꯭ꯔꯦꯁ ꯂꯩꯠꯔꯗꯤ
ꯑ ꯑ ꯑꯥꯏ ꯑꯥꯏ ꯃꯤꯟ ꯏꯟꯇ꯭ꯔꯦꯁ ꯂꯩꯇꯦ ꯍꯥꯏ
ꯑꯣ ꯏꯟꯇ꯭ꯔꯦꯁ ꯍꯥꯏꯕꯔ ꯑꯩ ꯗ꯭ꯔꯦꯖ ꯇꯕ ꯑꯁ
ꯀꯩꯒꯤꯅꯣ ꯃꯤꯅ ꯐꯤꯐꯥ ꯋꯥꯀꯝ ꯉꯥꯏꯅꯔꯒ ꯅꯪꯅ ꯏꯟꯇ꯭ꯔꯦꯁ ꯂꯩꯇ꯭ꯔꯤꯁꯤꯕꯣ
ꯈꯪꯗꯦ ꯑꯩꯗꯤ ꯂꯩ ꯑꯦꯚ꯭ꯔꯤ ꯏꯌꯥꯔ ꯇꯨꯝꯃꯤꯌꯦ ꯑꯩꯗꯤ
ꯆꯥꯛ ꯆꯥꯔꯕꯣ
ꯆꯥꯛ ꯊꯣꯡꯗ꯭ꯔꯤꯌꯦ ꯑꯩꯈꯣꯏ
ꯍꯥ
ꯆꯥꯛ ꯊꯣꯡꯗ꯭ꯔꯦ ꯍꯥꯏꯕ
ꯎꯝ
ꯅꯣꯏꯗꯤꯌꯦ
ꯑꯩꯈꯣꯏ ꯆꯥꯛ ꯊꯣꯡꯗ꯭ꯔꯤ
ꯀꯩ ꯏꯟꯁꯥꯡ ꯆꯥꯒꯦ ꯇꯧꯕꯅꯣ
ꯍꯥꯥ
ꯀꯩ ꯍꯥꯢꯕ꯭ꯔꯥ
ꯍꯥꯥ
ꯀꯩ ꯍꯥꯏꯕ꯭ꯔꯥ
ꯑ ꯀꯩꯁꯨ ꯍꯥꯏꯗꯦ
ꯃꯨꯛꯀ ꯍꯥꯏꯒꯦꯔ
ꯅꯣ ꯅꯣ ꯅꯣꯏ ꯌꯥꯔꯦ
ꯍꯥ
ꯀꯩꯁꯨ ꯍꯥꯏꯗꯤꯌꯦ
ꯅꯤꯝꯋꯥꯛꯁꯤ ꯏꯁꯇꯦꯕꯜ ꯑꯣꯏꯗꯕ ꯑꯗꯨꯒꯤꯅꯦ ꯑ ꯅꯈꯣꯟꯗꯣ ꯆꯞꯄ ꯀꯅꯥ ꯀꯅꯥ ꯂꯩꯕꯅꯣ ꯌꯨꯝꯗ
ꯑ ꯑꯩꯒꯤ ꯀꯖꯤꯟꯒ
ꯍꯥ
ꯑꯩꯒꯤ ꯀꯥꯖꯤꯟ ꯀꯥꯖꯤꯟ
ꯎꯝ
ꯅꯪꯗꯤ
ꯅꯣꯢ ꯁꯥꯢꯗꯤ ꯅꯦꯠꯋꯥꯛ ꯅꯨꯉꯥꯢꯕ꯭ꯔꯣ
ꯍꯣꯏ ꯅꯦ
ꯑꯣ ꯑꯩꯒꯤ ꯅꯦꯠꯋꯥꯛꯅ ꯑꯣꯏꯔꯝꯃꯅꯤ ꯑꯗꯨꯗꯤ
ꯑꯣ ꯑꯩꯅ ꯍꯥꯏꯕꯗꯣ ꯇꯥꯗꯕ꯭ꯔꯥ
ꯅꯪꯅ ꯍꯥꯏꯕꯗꯣ ꯑꯣ ꯃꯈꯣꯟꯗ ꯗꯨꯝ ꯆꯞꯄ
ꯑꯣ
ꯑꯗꯣ ꯉꯁꯤꯗꯤ ꯀꯩꯗꯧꯕꯩ ꯂꯩꯔꯤꯅꯣ ꯌꯨꯝꯗ
ꯎꯝ ꯉꯁꯤꯗꯤ ꯑꯗꯨꯝ ꯑꯥ ꯏꯟꯇ꯭ꯔꯚꯤꯌꯨ ꯆꯠꯂꯦ ꯑꯗꯨꯒ ꯍꯜꯂꯛꯄ
ꯊꯕꯛꯀꯨꯝꯕ ꯇꯧꯗꯦ
ꯊꯕꯛ ꯇꯧꯗꯦ ꯍꯣꯏ ꯑ ꯍꯜꯂꯣ
ꯊꯕꯛ ꯀꯨꯝꯕ ꯇꯧꯗ꯭ꯔꯣ ꯅꯪꯗꯤ
ꯍꯣꯏ ꯅꯪꯗꯤ
ꯇꯧꯗꯦ
ꯍꯣꯏ
ꯀꯩꯒꯤꯔꯥ
ꯊꯕꯛ ꯐꯪꯗꯕꯒꯤ ꯅꯪꯗꯤ
ꯑꯁ ꯑꯩꯒꯤ ꯊꯕꯛ ꯊꯤꯕꯤꯌꯨꯔꯥ ꯅꯪꯒꯤ
ꯍꯣꯏ ꯍꯦ ꯍꯦ ꯍꯦ
ꯊꯕꯛ ꯊꯤꯕꯤꯔꯣ ꯅꯪꯒꯤ
ꯍꯣꯏ ꯑꯩꯀꯩ ꯀꯩ ꯑ ꯀ꯭ꯔꯋꯥꯁꯤ ꯀꯔꯝꯃꯥꯏꯅ ꯑꯩ ꯇꯧꯒꯗꯕ
ꯇꯟꯕ꯭ꯔꯥ
ꯍꯣꯏ ꯀꯔꯝꯍꯥꯏꯅ ꯑꯩ ꯀ꯭ꯔꯋꯥꯔ ꯇꯧ ꯑꯥꯗ ꯊꯕꯛ ꯇꯧꯒꯗꯕꯅꯣ
ꯋ꯭ꯔꯛꯁꯣꯞꯗꯤ ꯂꯩꯌꯦ ꯋ꯭ꯔꯛꯁꯣꯞꯁꯨ
ꯋꯥꯛꯁꯣꯞꯁꯨ ꯌꯥꯗꯦ
ꯋꯥꯛꯁꯣꯞꯁꯨ ꯑꯁ ꯑꯁꯨꯛ ꯅꯨꯡꯉꯥꯏꯕ ꯊꯕꯛꯁꯤꯕꯣ
ꯑꯩꯗꯣ ꯏꯟꯇ꯭ꯔꯚꯤꯌꯨ ꯄꯤꯕꯅꯦ ꯏꯟꯇ꯭ꯔꯚꯤꯌꯨ ꯄꯤꯔꯗꯤ ꯑꯥ ꯑꯗꯨꯝ ꯊꯕꯛ ꯇꯧꯕ ꯆꯠꯀꯦ ꯃꯄꯥꯟꯗ ꯅꯪ ꯗꯤ ꯀꯩ ꯊꯕꯛ ꯇꯧꯕ
ꯅꯣꯏ ꯏꯃꯨꯡꯁꯦ ꯌꯥꯝ ꯂꯥꯡꯗꯦꯀꯣ
ꯑꯩꯈꯣꯏ ꯏꯃꯨꯡꯒꯤ ꯅꯠꯇꯦ
ꯗꯔꯣ ꯅꯪ ꯂꯩꯔꯤꯁꯦ
ꯢꯝꯐꯥꯜꯗꯅꯦ
ꯑꯥ
ꯑꯩꯩꯗꯣ ꯅꯣ ꯗꯦꯁ ꯁꯋꯥꯢ ꯁꯣꯔꯤ ꯁꯣꯔꯤ ꯑꯩ ꯈꯪꯗꯕꯒꯤꯅꯦ
ꯍꯥꯏꯕ ꯌꯥꯗꯦ ꯅꯪ ꯀꯔꯤꯔ ꯍꯥꯏꯔꯗꯤ
ꯑꯩꯗꯣ ꯂꯩꯥ ꯑ ꯀꯥꯎ ꯀꯥꯎꯕꯒꯤ ꯅꯠꯇꯦ ꯑꯩꯗꯤ ꯎꯝ ꯉꯁꯤꯅ ꯐꯔꯁ ꯑꯣꯏꯕ
ꯑꯣ ꯑꯁꯤ ꯐꯥꯔꯁ ꯀꯣꯜꯔꯣ ꯅꯪꯒꯤ
ꯍꯣꯏ
ꯅꯣꯏꯗꯤ ꯃꯦꯁꯤꯔꯣ ꯔꯣꯅꯥꯜꯗꯣꯔꯣ
ꯍꯥꯥ
ꯑꯥ
ꯑꯩꯗꯤ ꯑꯥ ꯂꯩ ꯑꯗꯨꯝ ꯑꯥ ꯐꯨꯠꯕꯣꯜꯁꯤꯡꯗ ꯁꯞꯄꯣꯔꯠ ꯇꯧꯗꯦ ꯑꯦ ꯑꯩ ꯑꯗꯨꯒ ꯄꯥꯝꯗꯕ
ꯂꯣꯢꯔꯦꯍꯦ ꯖꯨꯡꯀꯣꯛꯔꯣ ꯑꯗꯨꯗꯤ
ꯍꯣꯏ ꯖꯨꯡꯀꯨꯛꯅꯦ
ꯕꯤ ꯇꯤ ꯑꯌꯔ
ꯕꯤ ꯇꯤ ꯑꯦꯁꯔꯣ
ꯑ
ꯕꯤ ꯇꯤ ꯌꯦꯁꯗꯤ ꯐꯥꯎꯗꯦ ꯅꯦ ꯃꯦꯁꯤꯒ ꯔꯣꯅꯥꯜꯗꯣꯒ ꯃꯅꯤꯡꯗ ꯐꯥꯎꯔꯤꯁꯦ
ꯈꯪꯗꯕꯒꯤꯅꯦ ꯕꯤ ꯇꯤ ꯑꯦꯁ ꯁꯤꯡꯕꯨ ꯂꯣꯏꯅꯃꯛ ꯈꯪꯉꯦ
ꯎꯝ ꯔꯣꯅꯥꯜꯗꯣ ꯅꯠꯇꯦꯒ ꯃꯦꯁꯤ ꯃꯤꯅ ꯄꯥꯝꯅꯔꯤꯁꯦ ꯅꯪꯗꯤ ꯄꯥꯝꯗꯔꯦꯅꯦ ꯕꯤ ꯇꯤ ꯑꯦꯁ ꯇꯨ ꯀꯩꯗꯧꯅꯕꯅꯣ
ꯕꯤ ꯇꯤ ꯑꯦꯁꯇꯣ ꯌꯥꯝ ꯐꯩꯌꯦꯕ ꯃ ꯃꯣꯏꯗꯤ ꯃꯁꯛꯁꯨ ꯐꯖꯩꯌꯦ ꯑꯦꯚ꯭ꯔꯤꯊꯤꯡ ꯂꯣꯏꯅ ꯄꯔꯐꯦꯛ ꯑꯣꯏꯌꯦ
ꯕꯤꯇꯤꯑꯦꯁ ꯇꯒꯤꯗꯤ ꯔꯣꯅꯥꯜꯗꯣ ꯃꯦꯁꯤ ꯅꯦꯃꯔꯒꯨꯝꯕꯅ ꯐꯖꯩꯗ
ꯅꯣ ꯕꯤ ꯇꯤ ꯑꯦꯁ ꯅ ꯍꯦꯟꯅ ꯐꯖꯩ
ꯑꯥ ꯕꯤꯇꯤꯑꯦꯁꯇꯤ ꯃꯣꯏꯁꯦ ꯅꯨꯄꯤ ꯃꯥꯟꯂꯦ
ꯅꯨꯄꯤꯅ ꯃꯥꯟꯕ ꯅꯠꯇꯦ ꯅꯣꯏ ꯅꯣꯏ ꯈꯪꯗꯕꯒꯤ ꯒꯤꯅꯦ ꯀꯩꯅꯣ ꯀꯩꯅꯣ ꯐꯖꯕ ꯍꯥꯏꯗꯣ ꯅꯣꯢꯗꯤ ꯐꯦꯁꯟ ꯐꯦꯁꯟ ꯒꯨꯝꯕ ꯑ ꯑꯗꯨ ꯐꯥꯎꯕꯗꯣ ꯈꯪꯗꯕꯒꯤꯅꯦ
ꯑꯇꯩꯗꯤ ꯂꯣꯏ ꯅꯨꯄꯤ ꯃꯥꯂꯦ
ꯅꯣ ꯅꯣ ꯅꯣ ꯅꯨꯄꯤꯃꯃꯥꯟ ꯃꯣꯏꯗꯣ ꯅꯨꯄꯤ ꯍꯥꯏꯕꯅꯠꯇꯦ
ꯑꯗꯣꯅꯦ ꯐꯖ ꯐꯖꯕ ꯍꯥꯏꯕꯗꯣ
ꯏꯁꯩ ꯈꯨꯠ ꯁꯛꯇꯨꯒ ꯅꯨꯉꯥꯏꯅ ꯁꯛꯄꯅꯣ
ꯃꯣꯏꯗꯣ ꯌꯥꯝ
ꯃꯣꯏ ꯀꯟꯁꯔꯠ ꯌꯥꯎꯔ ꯆꯠꯂꯁꯤꯔꯥ
ꯍꯣꯏ ꯆꯝꯅꯤꯡꯉꯦ ꯑꯩꯗꯤ
ꯍꯥ
ꯆꯠꯅꯤꯡꯉꯦ
ꯑꯣꯏꯌꯦ ꯆꯠꯁꯤꯔꯥ
ꯍꯣꯏ ꯆꯠꯁꯦ ꯅꯪ ꯅꯪꯅ ꯄꯩꯁꯥ ꯄꯨꯊꯣꯛ
ꯑꯗꯨꯏꯁꯨ ꯃꯨꯛꯕꯥꯥꯡ
ꯇꯥꯕꯔꯣ
ꯍꯣꯏ
ꯇꯥꯕꯔꯣ
ꯍꯣꯏ ꯇꯥꯏꯌꯦ
ꯑꯗꯨꯒꯤ ꯁꯔꯨꯛꯇꯨꯗꯤ ꯃꯨꯛ
ꯈꯪꯗ꯭ꯔꯦꯌꯦ ꯑꯩꯗꯤ ꯀꯟꯁ꯭ꯔꯠ ꯆꯠꯅꯤꯡꯉꯦ ꯃꯨꯛꯕꯥꯡꯗꯤ ꯀꯩꯅꯣ ꯇꯧꯕꯗꯤ ꯇꯧꯕ ꯌꯥꯏꯌꯦꯕ ꯁ꯭ꯇꯤꯜ
ꯏꯁ ꯅꯈꯣꯟꯖꯤꯗ ꯆꯞꯄꯦ ꯍꯧꯖꯤꯛ ꯇꯥꯕ꯭ꯔ
ꯑꯩꯒꯤꯗꯤ ꯅꯦꯠꯋꯥꯛꯗꯤ ꯀꯩ ꯀꯔꯤꯁꯨ ꯇꯧꯗꯦ ꯅꯪꯒꯤ ꯅꯉꯣꯟꯗꯒꯤ ꯃꯥꯜꯂꯦ
ꯑꯣ ꯑꯩꯉꯣꯟꯗꯒꯤ ꯃꯥꯂꯦ ꯑꯩꯅ ꯍꯥꯏꯗ꯭ꯔꯣ ꯀꯣꯜ ꯇꯧꯔꯗꯤ ꯅꯦꯠ ꯅꯨꯡꯉꯥꯏꯇꯦ ꯍꯥꯏꯅ
ꯑꯥ ꯅꯪ ꯅꯪꯅ ꯀꯣꯜ ꯇꯧꯕꯗꯣ ꯑꯇꯣꯞꯄꯗꯁꯨ ꯇꯧꯕ꯭ꯔꯥ ꯑꯣꯏ ꯍꯥ ꯀꯅꯥ ꯀꯅꯥꯕꯨ ꯇꯧꯕ꯭ꯔꯥꯅꯣ
ꯑ꯭ꯁ ꯃꯤꯌꯥꯝꯅ ꯇꯧꯋꯦ
ꯑꯩꯗꯤ ꯀꯩꯅꯣ ꯑꯥ ꯇꯧ ꯀꯣꯜ ꯇꯧꯕ ꯏꯀꯥꯏꯌꯦꯕ ꯑꯗꯨꯒꯤ
ꯑꯁ ꯂꯣꯏꯔꯦ ꯑꯩꯉꯣꯟꯗ ꯑꯗꯨꯝ ꯇꯔꯣ ꯑꯗꯨꯗꯤ
ꯑꯥ ꯑꯗꯣ ꯌꯥꯔꯗꯤ ꯌꯥꯏꯌꯦ ꯑ ꯀꯩꯅꯣ ꯃꯤ ꯑꯇꯣꯞꯄꯗ ꯑꯥ ꯑꯗꯨꯝ ꯇꯧꯁꯦ ꯑꯗꯨꯝ ꯇꯧꯁꯦ ꯍꯥꯏꯕꯗꯣ ꯏꯀꯥꯏꯕ
ꯃꯣꯏꯅ ꯍꯥꯏꯔꯛꯄꯗꯣ ꯉꯥꯏꯔꯣ ꯑꯗꯨꯗꯤ
ꯉꯥꯏꯔꯒ ꯂꯩꯕꯅꯦ ꯑꯗꯣ ꯀꯩꯅꯣ ꯅꯨꯄꯤ ꯑꯃ ꯑꯩꯉꯣꯟꯗ ꯑꯥ ꯇꯦꯛꯁ ꯊꯥꯔꯛꯑꯒ ꯑꯗꯨ ꯈꯇꯪꯅꯦ ꯑꯇꯣꯞꯄꯗꯤ ꯈꯪꯗꯦ ꯑꯩ
ꯑꯁ
ꯑꯩꯗꯤ ꯃꯤ ꯌꯥꯝ ꯈꯪꯅꯈ꯭ꯔꯦ ꯁꯤ ꯇꯧꯕꯗ
ꯑꯣ ꯑꯩꯗꯤ ꯈꯪꯗ꯭ꯔꯤꯌꯦ
ꯑꯩ ꯈꯪꯉꯤꯁꯤꯗꯤ
ꯑꯥ ꯂꯩ ꯅꯪꯅ ꯇꯧꯕ ꯃꯇꯝꯗ ꯑꯩꯉꯣꯟꯗꯁꯨ ꯑꯗꯨꯝ ꯇꯧꯕꯤꯌꯣ ꯍꯥꯏꯅ ꯍꯥꯏꯌꯨꯀꯣ ꯅꯣꯏ ꯂꯣꯏꯕ ꯃꯇꯝꯗ
ꯑꯥ ꯈ꯭ꯔꯗꯤ ꯍꯥꯏꯕꯤ ꯑꯣ ꯍꯥꯏꯕꯤꯒꯦ ꯍꯥꯏꯕꯤꯒꯦ ꯆꯥꯛ ꯆꯥꯗ꯭ꯔꯤꯕꯣ ꯅꯪꯗꯤ
ꯍꯣꯏ ꯆꯥꯛ ꯆꯥꯗ꯭ꯔꯤꯌꯦ ꯑꯩ ꯏꯟꯇ꯭ꯔꯚ꯭ꯌꯨ ꯆꯠꯂꯒ ꯍꯧꯖꯤꯛ ꯈꯛꯇꯅꯤ ꯍꯜꯂꯛꯄꯗꯣ
ꯑꯣ ꯀꯩ ꯏꯟꯇ꯭ꯔꯚ꯭ꯌꯨ ꯆꯠꯄ
ꯍꯥꯥ
ꯀꯩꯒꯤ ꯏꯟꯇ꯭ꯔꯚ꯭ꯌꯨ ꯆꯠꯄ
ꯍꯣꯇꯦꯜꯒꯤ ꯍꯣꯏ ꯃꯤꯅꯤꯁ ꯍꯣꯏ ꯑꯩꯈꯣꯏ ꯏꯟꯁꯇꯤꯇ꯭ꯌꯨꯠꯇ ꯆꯠꯄ ꯑꯗꯨꯒꯤ
ꯑꯣ ꯑ꯭ꯁ ꯇꯣꯂꯣꯞ ꯆꯥꯔꯗꯤ
ꯑ ꯆꯥꯗꯕꯒꯤꯅꯦ ꯆꯥꯔꯗꯤ ꯇꯧꯕ ꯌꯥꯏꯌꯦ ꯕꯠ ꯌꯥꯗꯕꯒꯤꯅꯤ ꯑꯗꯨꯒ ꯑꯩ ꯑꯩꯗꯣ ꯃꯤꯠ ꯇꯩꯂꯣꯟꯁꯨ ꯐꯖꯟꯅ ꯉꯥꯡꯕ ꯍꯩꯇꯦ
ꯑꯥ ꯑꯗꯨꯝ ꯉꯥꯡꯌꯥꯏ ꯀꯩꯅꯣ ꯑꯩꯁꯨ ꯍꯩꯇꯦ
ꯃꯣꯁ ꯑꯣꯐ ꯗꯥ ꯇꯥꯏꯝ ꯑꯥ ꯀꯩꯅꯣ ꯑꯗꯨꯝ ꯏꯪꯂꯤꯁ ꯍꯥꯏꯕꯒꯤꯀꯣ
ꯑ ꯈꯣꯏꯁꯨ ꯀꯌꯥ ꯍꯥꯏꯇꯩ ꯃꯩꯇꯩꯂꯣꯟ ꯁꯦ ꯑꯁ ꯉꯥꯡ
ꯑꯣ ꯑꯗꯣ ꯑꯩ ꯑꯥ ꯂꯥꯏꯀ ꯃꯤ ꯑꯇꯣꯞꯄꯗꯁꯨ ꯀꯣꯜ ꯇꯧꯕ ꯌꯥꯏꯌꯦꯕ ꯑꯩꯗꯣ ꯃꯤꯇꯩꯂꯣꯟ ꯐꯖꯟꯅ ꯈꯪꯗꯕꯒꯤ ꯀꯥꯏꯕ
ꯑꯁ ꯌꯥꯏꯗ ꯑꯗꯨꯝ
ꯏꯀꯥꯏꯕꯥꯅꯦ ꯑꯗꯨꯕꯣ ꯑꯁ ꯔꯦꯟꯗꯝꯗꯨꯕꯨ
ꯑꯗꯣ ꯅꯪꯗꯤ ꯑꯥ ꯅꯣꯡꯃꯗ ꯃꯤ ꯀꯌꯥꯕꯨ ꯀꯣꯜ ꯇꯧꯕꯅꯣ ꯑꯣ ꯑꯣꯥ ꯑꯣꯥ ꯑꯣꯥ ꯑꯣꯥ ꯍ
ꯍꯣꯏ ꯑꯗꯨꯒꯨꯝꯕ ꯍꯥꯏꯔꯗꯤ ꯀꯩ
ꯑꯥ ꯍꯥꯏꯕ ꯌꯥꯗꯦ
ꯀ꯭ꯔꯤꯇꯧꯕꯔꯥ ꯍꯥꯏꯕꯅꯦ
ꯍꯥꯏꯕ ꯌꯥꯗꯦ ꯍꯣꯔꯦꯟ ꯍꯥꯏꯕꯤꯒꯦ
ꯑꯁ ꯌꯥꯝ ꯂꯥꯡꯏꯅꯦ ꯅꯣꯏꯁꯦ
ꯑꯩꯈꯣꯏꯗꯒꯤ ꯅꯠꯇꯦ ꯑꯩꯈꯣꯏꯗꯤ ꯂꯥꯡꯗꯦ ꯑꯩꯈꯣꯏꯗꯤ ꯑ ꯀꯩꯅꯣ ꯃꯤ ꯌꯥꯝꯗꯦ
ꯅꯣꯏ ꯅꯨ ꯏꯃꯨꯡ ꯃꯤ ꯀꯤꯌꯥ ꯁꯨꯕ꯭ꯔꯥ
ꯑꯩꯈꯣꯏ ꯂꯦ ꯑꯁꯤꯗ ꯂꯩꯕ꯭ꯔꯥ ꯑꯣꯔ
ꯅꯣ ꯐꯦꯝ ꯐꯦꯃꯤꯂꯤꯗ
ꯃꯉꯥ
ꯑꯣ ꯌꯥꯝ ꯅꯨꯡꯉꯥꯏꯅ ꯂꯩꯕ ꯃꯥꯜꯂꯦꯀꯣ ꯅꯣꯢ
ꯈꯪꯗꯦꯗ ꯅꯣꯏ ꯗꯤ
ꯃꯤ ꯃꯉꯥ ꯁꯨꯋꯦ ꯑꯈꯣꯢꯁꯨ
ꯎꯝ